ꯍꯜꯂꯣ
ꯍꯂꯥꯎꯣ
ꯨ ꯒꯨꯠ ꯃꯣꯔꯅꯤꯡ
ꯆꯥꯛ ꯆꯥꯔꯕ
ꯆꯥꯗꯔꯤꯗ
ꯀꯔꯤ
ꯀꯩꯅꯣ ꯍꯧꯖꯤꯛ ꯐꯥꯎ ꯆꯥꯗ꯭ꯔꯤꯕ ꯁꯤꯗꯤ
ꯑꯩ ꯍꯧꯒꯣꯠꯄꯗ ꯉꯥꯏꯔꯤ
ꯋꯥꯎ ꯉꯜꯂꯦ ꯅ
ꯌꯥꯝ ꯉꯟꯖꯦ
ꯉꯟꯂꯤꯅꯦ
ꯅꯃꯥꯏꯗꯤ ꯇꯥꯔꯕꯣ
ꯇꯥꯒꯦ
ꯁꯥꯄꯣꯟ ꯁꯤꯖꯤꯟꯅꯕꯔꯣ
ꯐꯦꯁꯋꯥꯁ
ꯌꯥꯝ ꯐꯩꯌꯦꯅꯦ ꯑꯗꯨꯒꯨꯝꯕ ꯑꯝꯐꯥꯎ ꯁꯤꯖꯤꯟꯅꯗꯦ
ꯑꯦ ꯅꯣꯏꯗꯤ ꯅꯨꯄꯥꯅꯤꯅ ꯀꯔꯤꯒꯤ ꯁꯤꯖꯤꯟꯅꯒꯦ
ꯍꯧꯖꯤꯛ ꯃꯣꯔꯤꯉꯩꯗꯒꯤ ꯍꯦꯟꯅ ꯃꯨꯁꯤꯜꯂꯛꯄ ꯄꯥꯝꯃꯤꯅꯦ ꯀꯩꯅꯣ
ꯃꯨꯔꯒ ꯔꯁꯤ ꯂꯩꯕꯗꯨ ꯐꯔ
ꯍꯣꯏꯅꯦ ꯃꯨꯔꯁꯨ ꯃꯥꯏꯗꯣ ꯀꯩ ꯍꯥꯏꯁꯤꯔ ꯎꯔꯤꯡꯒꯨꯝꯕ ꯑꯗꯨꯒꯨꯝꯕ ꯊꯣꯛꯇꯗꯤ ꯌꯥꯔꯦ
ꯑꯗꯨꯅꯦ ꯑꯈꯣꯏꯗꯤ ꯊꯣꯛꯄꯩ ꯇꯩꯕꯅꯤꯗ
ꯑꯦ ꯑꯩꯅ ꯍꯦꯟꯅ ꯊꯣꯛꯑꯝꯒꯅꯤꯗ ꯅꯪꯉꯣꯟꯗꯩꯗꯤ ꯑꯗꯣ ꯅꯍꯥꯟ ꯗꯥꯛꯇꯔ ꯌꯦꯡꯉꯦꯕꯀꯣ
ꯎꯝ
ꯌꯦꯡꯉꯒ ꯆꯍꯤ ꯀꯨꯟꯊ꯭ꯔꯥ ꯌꯧꯔꯗꯤ ꯅꯣꯔꯃꯦꯜ ꯇꯥꯔꯅꯤ ꯍꯥꯏꯁꯤꯅꯤ
ꯋꯥ ꯃꯈꯥ ꯇꯥꯗ꯭ꯔꯦ ꯇꯨꯃꯤꯟ ꯂꯩꯔꯦ ꯑꯗꯨꯝ
ꯆꯍꯤ ꯆꯍꯤ ꯄꯟꯕ ꯌꯥꯗꯨꯒꯨꯝ
ꯑꯩꯒꯤꯁꯦ ꯎꯝ ꯑꯦꯗꯣꯂꯦꯁꯟ ꯑꯣꯏꯔꯤꯉꯩꯗꯒꯤ ꯁꯨꯃꯥꯏꯅ ꯊꯣꯛꯔꯤꯕꯅꯦꯕ
ꯎꯝ
ꯑꯗꯨ ꯈꯔ ꯐꯒꯗ꯭ꯔ ꯍꯥꯏꯔꯒ‌ ꯈꯪꯗꯦ ꯑꯗꯨꯝ ꯔꯤꯄꯤꯠ ꯔꯤꯄꯤꯠ ꯊꯣꯛꯔꯤꯕꯅꯤꯅꯀꯣ
ꯑꯩꯖꯨꯅꯦ ꯑꯗꯨꯕꯨ ꯑꯩꯒꯤꯗꯤ ꯈꯔ ꯐꯔꯛꯈ꯭ꯔꯦ
ꯃꯆꯥ ꯃꯆꯥ ꯊꯣꯛꯄ ꯅꯠꯇꯕ ꯆꯥꯎꯔꯒ ꯀꯩ ꯍꯥꯏꯖꯤꯔ
ꯑꯗꯨ ꯍꯥꯏꯕ ꯑꯩꯒꯤꯁꯨꯅꯦꯕ
ꯎꯝ ꯅꯨꯄꯤꯕꯨꯗꯤ ꯃꯦꯀꯞ ꯇꯧꯔꯒ ꯎꯔꯣꯏꯗ
ꯏꯁ ꯅꯃꯥꯏ ꯍꯥꯏꯔꯛꯀꯅꯨ
ꯅꫭꯏꯗꯤ ꯅꯣꯔꯃꯦꯜꯗꯒꯤ ꯍꯦꯟꯅ ꯑꯣꯔꯤꯖꯤꯅꯦꯜꯅꯤ ꯍꯥꯏꯁꯤꯅꯤ
ꯁꯥ ꯑꯁ
ꯎꯆꯦꯛ ꯃꯀꫭꯟꯔ ꯇꯥꯔꯤꯁꯦ
ꯀꯩꯕ
ꯎꯆꯦꯛ ꯂꯩꯕ꯭ꯔ ꯅꯅꯥꯛꯇ
ꯎꯆꯦꯛ ꯌꯥꯝ ꯂꯥꯡꯕ꯭ꯔ ꯃꯐꯝ ꯐꯪꯗ꯭ꯔꯦ ꯑꯗꯨꯒꯤꯅꯦ
ꯅꯣꯏ ꯀꯥꯗꯖꯨ ꯇꯨꯃꯤꯟ ꯂꯩꯕ ꯌꯥꯗ꯭ꯔꯣ
ꯌꯥꯗꯦ ꯃꯣꯏꯁꯨ ꯉꯥꯡꯔꯒ ꯂꯩꯕ ꯑꯗꯨꯗ
ꯑꯣ ꯑꯗꫭ ꯃꯣꯏꯕꯨ ꯇꯥꯟꯊꯣꯛꯄ ꯌꯥꯗ꯭ꯔꯣ ꯍꯥꯏꯕ
ꯇꯥꯟꯊꯣꯛꯅꯤꯉꯥꯏꯗ ꯃꯣꯏꯁꯨ ꯆꯠꯐꯝ ꯈꯪꯗ꯭ꯔꯕ ꯑꯗꯨꯒꯤ
ꯅꯪ ꯍꯧꯖꯤꯛ ꯂꯩꯐꯝꯗꫭ ꯑꯃꯨꯛꯀ ꯊꯣꯛꯈ꯭ꯔꯣ ꯆꯪꯕ ꯌꯥꯗ꯭ꯔꯣ
ꯆꯥꯛ ꯂꯥꯝꯗ꯭ꯔꯣ
ꯂꯥꯝꯗꯦꯗ ꯑꯩ ꯃꯪꯗ ꯇꯞꯇꯥ ꯆꯥꯈ꯭ꯔꯦ
ꯑꯁ ꯃꯪꯖꯨ ꯖꯥꯠ ꯖꯥꯠꯅꯤꯍꯦ ꯍꯧꯒꯠꯂꯒ ꯂꯣꯏ ꯀꯥꯎꯔꯦ
ꯈꯪꯗꯦꯅꯦ ꯑꯩꯁꯦ ꯍꯟꯗꯛ ꯅꯣꯏꯅꯤꯡꯕꯒꯤꯔ ꯈꯪꯗꯦ ꯄꯪꯆꯥꯥꯗ ꯆꯥꯅꯤꯡꯉꯤ ꯃꯪꯗ ꯐꯥꯎ ꯃꯨꯛꯕꯥꯡ ꯉꯥꯛꯇ
ꯆꯥꯕꯅ ꯐꯠꯇ꯭ꯔꫭ ꯁꫭꯟꯒꯗꯧ ꯁꯔꯨꯛꯇꯨꯗꯤ
ꯆꯥꯕꯗ ꯉꯥꯎꯖꯕ ꯍꯥꯏꯗꯣ
ꯆꯨꯝꯃ‌ꯦ ꯆ꯭ꯋ‌ꯦ
ꯈꯪꯗ꯭ꯔꯦ ꯊꯕꯛ ꯐꯪꯗ꯭ꯔꯗꯤ ꯌꯨꯇ꯭ꯌꯨꯞ ꯆꯦꯅꯦꯜ ꯍꯥꯡꯉꯒ ꯍꯥ
ꯁꯞꯄꯣꯔꯠ ꯇꯧꯕꯤꯒꯦ ꯎꯝ ꯁꯞꯄꯣꯔꯠ ꯇꯧꯕꯤ
ꯁꯥ ꯉꯥꯝꯕ ꯆꯥꯕꯒꯤ ꯅꯠꯇꯕꯀꯣ ꯆꯥꯛ ꯉꯥꯛꯄ
ꯀꯔꯤꯒꯤ
ꯑꯗꯨꯁꯨ ꯆꯝꯐꯨꯠꯀ ꯀꯥꯡꯁꯣꯏꯒꯨꯝꯕ ꯈꯛꯇ
ꯑꯁ ꯅꯪꯒꯤꯗꯤ ꯕ꯭ꯌꯨ ꯌꯥꯝꯃꯔꯣꯏ ꯑꯗꯨꯗꯤ
ꯌꯥꯝꯃꯅꯤꯍꯦ ꯑꯁꯤꯒꯨꯝꯕꯗꯤ ꯄꯥꯛ ꯊꯥꯒꯠꯇꯤꯗꯅ
ꯊꯥꯒꯠꯂ‌ꯦꯍ‌ꯦ
ꯑꯍꯥꯎ ꯑꯍꯥꯎꯕ ꯆꯥꯔꯒ ꯃꯤꯗꯤ ꯊꯥꯒꯠꯂꯤꯗꯅ ꯑꯩꯗꯤ ꯄꯨꯔꯥ ꯆꯥꯝꯊꯣꯡꯒꯤ ꯀꯩꯅꯣ ꯇꯧꯔꯒ ꯊꯥꯒꯠꯇ‌ꯣꯏꯅꯤ
ꯁꯧꯒ꯭ꯔꯤꯒ
ꯑꯥ ꯑꯗꯨ ꯃ‌ꯣꯔ‌ꯣꯛ ꯑꯃ‌ꯦꯠꯄꯗꯨꯗꯤ ꯌꯥꯎꯗ꯭ꯔꯗꯤ ꯌꯥꯔꯔ‌ꯣꯏꯗ
ꯑꯗꯨꯁꯨ ꯌꯨꯅꯤꯛ ꯌꯨꯅꯤꯛ ꯑꯣꯏꯌꯦꯗ ꯀꯥꯏꯗꯦ
ꯎꯝ ꯍꯥ
ꯃꯅꯨꯡꯗ ꯉꯥꯡꯕꯗ‌ꯣ ꯑꯦꯀꯣ ꯆꯠꯄꯒꯤ ꯇꯟꯕ
ꯎꯝ ꯃꯄꯥꯟꯗ ꯂꯩꯕꯅ ꯅꯪ ꯈꯔ ꯐ꯭ꯔꯦꯁ ꯑꯣꯏꯔꯝꯒꯅꯤ ꯍꯧꯒꯠꯄꯖꯨ ꯊꯦꯡꯗ꯭ꯔꯤ
ꯀꯔꯤꯒꯤ ꯐ꯭ꯔ‌ꯦꯁ ꯁꯥꯕꯅ ꯂ‌ꯦꯏꯔ‌ꯦ
ꯌꯥꯝ ꯀꯟꯅꯗꯤ ꯁꯥꯔꯝꯃꯣꯏꯗ ꯍꯧꯖꯤꯛꯇꯤ
ꯁ‌ꯥꯏꯍ‌ꯦꯛ
ꯉꯁꯤꯖ‌ꯦ ꯅꯨꯡꯁꯥꯗꯤ ꯈꯔ ꯀꯜꯂꯦ
ꯑꯈꯣꯏꯗꯤ ꯅꯨꯡꯁꯥ ꯊꯣꯛꯇꯦ ꯅꯣꯡ ꯃꯪꯉꯦ ꯑꯗꯨꯗꯨꯅ ꯌꯥꯝ ꯁꯥꯏꯌꯦ
ꯑꯩꯈꯣꯏꯗꯤ ꯅꯨꯡꯁꯥ ꯊꯣꯛꯑꯦ ꯉꯔꯥꯡꯉꯤ ꯐꯖꯅ ꯄꯨꯃꯝ ꯃꯝꯃꯒ ꯍ‌ꯣꯔ‌ꯦꯟ ꯂꯩꯔꯗꯤ ꯀꯅꯥ ꯈꯪꯅꯤ
ꯍꯨꯝ ꯃꯝꯔꯛꯀꯅꯤ ꯑꯃꯨꯛꯀ
ꯊꯟꯗ꯭ꯔ ꯇꯧꯕꯗ‌ꯣ ꯀꯃꯥꯏ ꯍꯥꯏꯒꯦ
ꯊꯟꯗ꯭ꯔ ꯑꯥ ꯒ꯭ꯔꯣꯡ ꯒ꯭ꯔꯣꯡ ꯇꯧꯕꯗ‌
ꯍ‌ꯣꯏꯅꯦ
ꯀꯃꯥꯏꯅ ꯍꯥꯏꯕꯅꯣ ꯑꯦ ꯅꯃꯥ ꯇꯥꯛꯄꯤꯗꯔꯣ
ꯇꯦ ꯑꯩ ꯀꯩꯅꯣ ꯎꯝ ꯏꯃꯥ ꯂꯩꯈꯤꯗ꯭ꯔꯦ
ꯑꯣ ꯑꯁ‌ꯦꯡꯕꯔꯣ
ꯍꯣꯏ
ꯂꯥꯟꯅ ꯂꯧꯅꯨꯀꯣ
ꯂꯧꯗꯦꯍ‌ꯦ ꯅꯪ ꯈꯪꯕꯁꯨ ꯅꯠꯇꯦ ꯅꯪ ꯈꯪꯕꯁꯨ ꯅꯠꯇꯦ ꯀꯥꯏꯗꯦ ꯀꯩꯁꯨꯜ
ꯍ‌ꯣꯏ ꯑꯗꯨ ꯑꯣꯏꯔꯁꯨ ꯂꯩꯗ ꯃꯤ ꯈꯔꯗꯤ ꯁꯨꯃꯥꯏ ꯍꯥꯏꯔꯤꯕꯖ‌ꯦ ꯈꯨꯗꯛ ꯈꯨꯗꯛꯇ ꯏꯃꯣꯁꯅꯦꯜ ꯇꯧꯔꯒ
ꯑꯦ ꯑꯦ ꯑꯦ ꯑꯗꯨ ꯅꯠꯇꯦ
ꯎꯝ
ꯑꯩꯗꯤ
ꯑ ꯎꯝ
ꯑꯣꯟꯂꯤ ꯌꯨ ꯑꯦꯟ ꯌꯣꯔ ꯐꯥꯗꯔ
ꯌꯦꯁ
ꯑꯗꯨ ꯅꯪꯒꯤ ꯃꯈꯥꯗꯁꯨ
ꯂꯩꯇꯦ
ꯅꯆꯟꯅꯨꯄꯤ ꯅꯆꯟꯅꯨꯄꯥ ꯂꯩꯇꯦ꯫
ꯂꯩꯇ‌ꯦ꯫
ꯕꯤꯛ ꯕ꯭ꯔꯗꯔ ꯕꯤꯛ ꯁꯤꯁꯇꯔꯁꯨ ꯂꯩꯇꯦ꯫
ꯅꫭ ꯑꫭꯟꯂꯤ ꯑꯩ ꯀꯖꯤꯟ ꯈꯛꯇ ꯂꯩꯕ꯫
ꯑꯣ ꯑꯗꯨ ꯑꯣꯏꯔꯗꯤ ꯃꯩꯈ‌ꯦꯠ ꯃꯔꯨꯅꯤꯅꯦ ꯍꯥ
ꯑꯥ
ꯍ‌ꯦ ꯍꯦ ꯍ‌ꯦ꯫
ꯑꯦ ꯏꯌꯥꯝꯕ ꯑꯅꯤꯕꯨꯗꯤ ꯂꯩꯌꯦ꯫
ꯄꫭꯛꯃꯤꯟꯅꯕ꯫
ꯅꫭ ꯀꯖꯤꯟꯁ꯫
ꯑꯩꯅ ꯍꯥꯏꯗꯤ ꯅꯪꯒ ꯄꯣꯛꯃꯤꯟꯅꯕ ꯍꯥꯏꯕꯅꯤꯗ꯫ ꯀꯖꯤꯟꯅ ꯀꯖꯤꯟꯅ‌ꯦ꯫ ꯀꯖꯤꯟꯒꯤ ꯋꯥ ꯅꯠꯇꯦ ꯍꯧꯖꯤꯛ꯫
ꯎꯝ ꯍꯣꯏ ꯀꯖꯤꯟꯁ ꯇꯕ꯫ ꯗꯤ ꯂꯩꯇ꯭ꯔꯦ꯫
ꯑꯗꯣ ꯍꯣꯁꯇꯦꯜ ꯂꯩꯔꯗꯤ ꯅꯨꯡꯉꯥꯏꯔꯝꯒꯅꯤꯅ‌ꯦ ꯅꯪꯗꯤ
ꯅꯨꯡꯉꯥꯏ ꯍꯥꯏꯁꯤꯔ ꯈꯪꯗ‌ꯦꯗ꯫
ꯑꯁ ꯊꯕꯛ ꯁꯨꯕꯁꯨ ꯅꯠꯇ‌ꯦ꯫ ꯄꯩꯁꯥ ꯇꯥꯟꯕꯁꯨ ꯅꯠꯇꯦ ꯐ꯭ꯔꯤꯗ ꯂ‌ꯦꯡꯗ ꯂꯩꯔꯤꯅꯤꯅ‌ꯦ ꯂꯥꯏꯔꯦꯛ ꯄꯥꯕ ꯈꯛꯇꯅꯤ꯫
ꯍꫭꯏ ꯂꯗꯨꯕꯨꯗꯤ꯫
ꯊ꯭ꯔꯠ ꯁꯦꯝ ꯑꯗꯣ ꯅꯪ ꯃꯥꯁꯇ꯭ꯔꯁꯨ ꯇꯝꯗꯣꯏꯔꯣ꯫
ꯁꯤꯒꯨꯝꯕ ꯉꯥꯡꯕ ꯌꯥꯕ꯭ꯔꯣ
ꯉꯥꯡꯉ‌ꯦ꯫
ꯑꯗꯨꯕꯨ ꯉꯥꯡꯕ ꯌꯥꯕ꯭ꯔꯣ ꯌꯥꯏꯌ‌ꯦ꯫
ꯌꯥꯏꯌꯦ꯫
ꯑꯣ꯫
ꯑꯦ ꯋꯥ ꯉꯥꯡꯂꯨꯔꯗꯤ ꯀꯔꯤ ꯉꯥꯡꯂꯨ꯫
ꯍꯨꯡꯍꯨꯡꯍꯨꯡ ꯅꯠꯇ‌ꯦ ꯉꯔꯥꯡ ꯑꯩꯗꯣ ꯈꯔ꯫ ꯑꯍꯝ ꯖꯦꯔꯣ ꯖꯦꯔꯣ ꯐꯪꯕꯗꯨꯗ ꯑꯍꯝ꯫
ꯌꯥꯔꯦꯁꯦ ꯇꯨꯃꯤꯟ ꯂꯩꯌ‌ꫭ꯫
ꯀꯩꯅꯣ ꯑꯩ ꯅꯣꯛꯇ꯭ꯔꯗꯤ ꯅꯪ ꯅꫭꯛꯑꯦ꯫
ꯀꯔꯤꯅꫭ꯫
ꯄꯪꯅꫭꯛꯇ ꯅꫭꯛꯁꯜꯂ‌ꯦ꯫
ꯏꯁ ꯅꯪꯗꯤ ꯅꯣꯛꯇꯕꯩ ꯇꯥꯏꯞꯇ꯫
ꯑꯦ ꯅꯣꯛꯑꯦ ꯑꯗꯨ ꯑꯩ ꯅꯣꯛꯇ꯭ꯔꯗꯤ ꯅꯪꯁꯨ ꯅꯣꯛꯑꯦ ꯍꯥꯏꯕꯅꯤꯗ꯫ ꯃꯔꯝ ꯀꯔꯤꯇ ꯂꯩꯇꯦ ꯍꯥꯏꯕ ꯅꯣꯛꯑꯅꯨꯀꯣ ꯍꯧꯖꯤꯛꯇꯤ꯫
ꯀꯩꯔꯤꯒꯤ
ꯆꯤ ꯍꯥꯏꯔꯒ ꯍ‌ꯦꯛ꯫
ꯎꯝ꯫ ꯑꯩꯅ ꯃꯥꯁꯇꯔ ꯈꯪꯗ‌ꯦꯗ꯫
ꯃꯥꯁꯇꯔ ꯇꯝꯒ‌ꯦ ꯍꯥꯏꯔꯗꯤ ꯑꯩꯠ ꯁꯦꯃꯤꯟꯁꯇꯔ ꯐꯥꯎ ꯅꯠꯇ꯭ꯔꯣ꯫
ꯃꯥꯅꯦ꯫
ꯅꯨꯡꯁꯤꯌꯦꯗꯀꯣ ꯍꯧꯇ ꯉꯥꯏꯔꯅ‌ꯦ ꯑꯗꯨ ꯑꯣꯏꯔꯗꯤ꯫
ꯎꯝ ꯅꯨꯡꯁꯤꯕꯤꯔꯅꯨ ꯃꯊꯥ ꯁꯥꯔ‌ꯦ꯫
ꯎꯝ ꯆꯟꯗꯔꯤꯅꯦ ꯍꯥ꯫
ꯑꯗꯨꯅꯦ ꯒꯨꯔꯨ ꯋꯥꯔꯦ꯫
ꯗꯤꯁ ꯌꯔ ꯅꯪ ꯇꯪꯈꯥꯏꯗꯤ ꯆꯜꯂꯥꯅꯤꯗ ꯅꯪ ꯀꯔꯁꯨꯅꯤꯌꯥꯅꯤ꯫ ꯐꫭꯠ ꯌꯧꯔꯅꯤꯗꯅ꯫
ꯑꫭꯏꯠ꯫
ꯒꯤꯌꯥꯟ ꯇꯥꯗꯥꯔꯕꯔꯣ
ꯌꯦ ꯌꯥꯗꯔ ꯆꯨꯝꯃꯦ ꯆꯨꯝꯃꯦ ꯑꯣ
ꯎꯝ ꯑꯗꯨꯝ ꯂꯩꯗꯣꯏꯔꯣ ꯉꯁꯤꯗꯤ
ꯑꯣ ꯎꯝ ꯍꯧꯖꯤꯛꯁꯤ ꯑꯩꯈꯣꯏ ꯀꯣꯂꯦꯁ ꯂꯩꯇꯦ
ꯀꯃꯥꯏꯅ
ꯈꯣꯡꯗꯤꯒ ꯑꯗꯨꯉꯥꯏꯍꯧꯗ꯭ꯔꯁꯨ ꯍꯥꯏꯔꯛꯇꯕꯅꯤꯅ
ꯁꯝꯃꯔ ꯚꯦꯀꯦꯁꯟ ꯄꯤꯕ꯭ꯔꯣ
ꯁꯃꯥꯏ ꯕꯦꯀꯦꯁꯟꯁ ꯁꯦꯚꯟꯇꯤꯟ ꯗꯁ ꯃꯥꯡꯒꯤ
ꯖꯨꯂꯥꯏꯒꯤꯠ ꯁꯚꯦꯟꯇꯤꯟ ꯐꯥꯎ
ꯍꯦꯏ ꯑ ꯁꯚꯦꯟꯇꯤꯟꯗꯒꯤ ꯍꯧꯒꯗꯧꯕ
ꯖꯨꯂꯥꯏꯗꯒꯤ
ꯍꯣꯏ ꯑꯗꯨꯒꯒ ꯗꯦ ꯊꯔꯇꯤ ꯐꯥꯎ
ꯃꯤꯗꯤ ꯖꯨꯣꯟꯗ ꯁꯨꯇꯤ ꯄꯤꯔꯒ
ꯑꯗꯨꯅꯦ ꯑꯩꯈꯣꯏꯗꯤ ꯖꯨꯂꯥꯏ ꯁꯨꯇꯤꯅꯦ
ꯅꯣꯛꯅꯤꯡꯕ ꯑꯃ ꯍꯥꯏꯕꯤꯒ ꯑꯩꯈꯣꯏ ꯁꯤꯗ ꯖꯦꯟ ꯕꯤ ꯂꯩꯌꯦꯕꯀꯣ
ꯑ
ꯃꯣꯏꯁꯤꯅ ꯃꯦꯗ ꯁꯨꯇꯤ ꯄꯤꯔꯕ
ꯑꯥ
ꯑꯗꯣ ꯑꯉꯥꯡꯁꯤꯡꯁꯦ ꯁꯥꯟꯅꯔꯒ ꯂꯩꯕꯅꯤꯅ ꯑꯦ ꯀꯩꯒꯤꯅꯣ ꯅꯣꯏꯗꯤ ꯁ꯭ꯀꯨꯜ ꯆꯠꯇ꯭ꯔꯕꯣ ꯑꯩ ꯍꯪꯕꯅꯦꯕ
ꯎꯝ
ꯑꯩꯈꯣꯏꯗꯤ ꯖꯨꯟ ꯆꯨꯤꯅꯤ ꯍꯥꯏꯕꯅꯤ
ꯖꯨꯟ ꯐꯥꯎ ꯊꯣꯛꯇ꯭ꯔꯤꯉꯩꯗꯒꯤ
ꯑ
ꯑꯗꯨ ꯖꯨꯟꯗ ꯁꯨꯇꯤ ꯂꯩꯗꯤ ꯖꯨꯂꯥꯏ ꯁꯨꯇꯤ ꯍꯥꯏꯗꯣꯏꯔꯣ ꯍꯥꯏꯔꯒ ꯍꯣꯏ ꯍꯥꯏꯅꯤꯅꯦ
ꯑꯗꯣ ꯃꯤ ꯁꯝꯃꯔ ꯚꯦꯀꯦꯁꯟ ꯂꯩꯔꯒ ꯚꯦꯀꯦꯁꯟ ꯕꯥꯏꯕꯜ ꯁ꯭ꯀꯨꯜ ꯆꯠꯂꯤꯉꯩꯗꯣ ꯃꯣꯏꯗꯤ ꯁ꯭ꯀꯨꯜ ꯑꯃ ꯀꯥ ꯍꯧꯔꯦ
ꯄꯨꯔꯥ ꯕꯦꯔꯥꯅꯤ
ꯇꯥꯏꯃꯤꯡꯗ ꯌꯥꯝ ꯐꯔꯛꯇꯥ ꯍꯥꯏꯝꯅꯤꯗ
ꯅꯪ ꯑꯗꯨ ꯍꯥꯏꯔ ꯗꯨꯔꯥꯟ ꯀꯥꯞ ꯆꯠꯀꯦꯔꯣ
ꯑꯥ
ꯗꯨꯔꯥꯟ ꯀꯥꯞ
ꯆꯂꫭꯏ
ꯀꯩꯒꯤ
ꯀꯩꯒꯤ ꯆꯥꯗꯕ ꯀꯅꯥꯗꯦ
ꯋꯥꯟ ꯋꯟ
ꯍꯣꯏ ꯋꯥꯗꯤ ꯋꯥꯅꯤꯉꯥꯏꯅꯦ ꯑꯗꯨꯕꯨ ꯗꯨꯝ ꯆꯠꯅꯤꯡꯉꯦ
ꯀꯟꯅꯗꯤꯗ
ꯀꯟꯅꯩꯍꯦ ꯅꯪꯁꯨ
ꯑꯩꯁꯨ ꯍꯟꯗꯛ ꯎꯝ ꯆꯠꯈꯤꯕ ꯍꯞꯇꯥ ꯑꯅꯤ ꯇꯃꯦꯡꯂꯣꯡꯗ ꯂꯩꯔꯤ
ꯍꯥ
ꯈꯨꯝꯅꯕ ꯏꯔꯥꯡ ꯐꯠꯇꯦ ꯍꯥꯏꯅ ꯆꯠꯊꯣꯛ ꯆꯁꯤꯟ ꯅꯨꯡꯉꯥꯏꯇꯕꯒꯤꯅ
ꯑꯣ ꯅꯪ ꯀꯩꯅꯣꯗ ꯂꯩꯇꯦ ꯁꯤꯇꯤꯗ
ꯑ ꯁꯤꯊꯤꯗ ꯍꯜꯂꯛꯑꯅꯤ ꯃꯊꯪ ꯍꯞꯇꯥꯗ ꯌꯦꯁ